ꯍꯜꯂꯣ ꯅꯪꯒꯤꯅꯦ ꯅꯨꯡꯉꯥꯏꯇꯕ꯭ꯔꯣ
ꯊꯦ
ꯍꯥ
ꯈꯪꯒꯤ
ꯀꯝꯄꯤꯇ ꯅꯅꯦ ꯅꯪꯗꯤ ꯀ꯭ꯂ꯭ꯂꯥꯁ ꯁꯤꯛꯁꯅꯁꯤꯔꯣ
ꯑꯩꯗꯤ ꯀ꯭ꯂꯥꯁ ꯁꯤꯛꯁ ꯁꯥꯟꯅꯥꯗꯦ
ꯔꯦꯡꯁꯅꯥꯔꯗꯤ ꯑꯩ ꯏꯔꯦꯡ ꯋꯥꯡꯅꯤꯅ ꯀꯩꯅꯣꯝ ꯇꯧꯒꯅꯤ ꯍꯥꯏꯕ
ꯑꯦ ꯖꯤꯄ꯭ꯔꯣꯅꯤ ꯀꯥꯏꯅ
ꯏꯝꯚꯏ ꯄꯤꯔꯛꯑꯣꯅꯦ ꯑꯗꯨꯗꯤ
ꯃꯤꯗꯤꯂꯁꯦꯅꯤꯀ
ꯎꯝꯝ
ꯌꯥꯗ꯭ꯔꯦ ꯌꯥꯗ꯭ꯔꯦ ꯀꯃꯥꯏꯅ ꯇꯧꯕ꯭ꯔꯣ ꯑꯥ ꯃꯤꯅꯤ ꯃꯣꯁꯀꯣꯞꯅꯤꯀꯣ
ꯃꯣꯁꯀꯣꯝꯅꯦ ꯃꯁꯀꯣ ꯇꯝꯃꯦꯁꯨ
ꯃꯤ ꯈꯔ ꯇꯣꯝ ꯂꯩ
ꯑꯥ ꯃꯣꯁꯄꯣꯛ ꯇꯝꯕꯅꯦ
ꯅꯩꯔꯦꯍꯦ
ꯌꯣ ꯌꯣꯅꯤ ꯍꯜꯂꯣ
ꯍꯜꯂꯣ ꯍꯜꯂꯣ
ꯂꯂꯤꯌꯥ ꯀꯝꯄꯌꯨꯇꯔ ꯂꯂꯤꯌꯥ
ꯃꯤ ꯗꯤꯚꯁꯟ ꯀ ꯄꯥꯏꯅꯦ
ꯑꯝ
ꯏꯍꯦ
ꯅꯪ ꯉꯁꯥꯏ ꯀꯩꯅꯣꯝꯗ ꯊꯝꯍꯧꯗꯦ
ꯁꯤ ꯅꯅꯤꯌꯥꯒꯤ ꯀꯦꯜꯗꯣ
ꯗꯂꯤꯌꯥꯌꯥꯒꯤ ꯃꯅꯨꯡꯗ ꯊꯝꯗꯦ
ꯀꯃ ꯅ ꯊꯝꯔꯠ ꯑꯟꯕ ꯍꯥꯏꯅꯤ
ꯁꯤꯔꯦꯛ ꯇꯧꯅꯤꯡꯉꯥꯏꯅꯦ
ꯀꯃꯥꯏꯅ ꯌꯦꯁꯨ
ꯍꯧꯖꯤꯛ ꯅꯠꯇꯦ ꯂꯩꯕꯥꯛ ꯁꯚꯦꯟ ꯂꯩꯕꯥꯛ ꯁꯚꯦꯟ ꯌꯧꯔꯝꯀꯥꯟꯗ
ꯑ
ꯍꯧꯖꯤꯛ ꯀꯥꯔ ꯐꯪꯉꯤꯗꯅ
ꯑꯥ
ꯂꯤꯦꯂꯤꯌꯥꯂꯤꯌꯥꯒꯤ ꯀꯥꯔꯗꯣ ꯂꯧꯔꯣ
ꯂꯧꯈ꯭ꯔꯦ
ꯎꯝ ꯑꯗꯨꯒ ꯀꯩꯅꯣꯝ ꯁꯤꯅꯖꯤꯗꯣ ꯐꯨꯜ ꯐꯨꯜ ꯍꯥꯞꯅꯤꯡꯉꯥꯏ ꯀꯩ ꯁꯤꯅꯖꯤ ꯆꯠꯀꯦꯅ ꯇꯦꯒꯣꯟ ꯀꯅ ꯑꯃꯗ
ꯍꯥꯏꯥꯏꯇꯥꯔ ꯆꯠꯂꯦꯀꯣ ꯑꯗꯨꯗꯤ
ꯐꯩ ꯇ ꯍꯔꯣꯗ ꯂꯣꯏ ꯂꯧꯔꯣ
ꯑꯩꯔꯣ ꯃꯔꯤꯇꯔ ꯍꯔꯣ ꯃꯔꯤ
ꯍꯣꯏ ꯁꯇꯔ ꯁꯥꯏꯇꯔꯒꯤ ꯃꯔꯤ ꯑꯣꯏꯗꯅ
ꯎꯝ
ꯁꯤꯛꯁꯇꯧ ꯌꯧꯔꯤꯉꯥꯏ ꯂꯥꯛꯑꯣꯣ
ꯀꯔꯤꯅꯥ ꯁꯔꯔ ꯃ
ꯀꯦ ꯀ ꯀ
ꯎꯝ
ꯑ ꯑꯗꯨꯗꯤ ꯅꯪ ꯀꯩꯀꯩ ꯂꯩꯕ꯭ꯔꯥ ꯅꯪꯏꯁꯦ ꯅ꯭ꯌꯨꯕꯤꯁ ꯅ꯭ꯌꯨꯁꯃꯤꯗꯤ ꯅ꯭ꯌꯨꯕꯤꯁꯦꯃꯤ ꯀꯣ
ꯅꯦꯕꯤꯁꯃ ꯐꯝꯅꯦ ꯅꯄꯤꯁ ꯇꯝꯕꯤꯒꯦꯁꯦ ꯀꯩꯅꯣꯝꯗ ꯂꯧꯊꯣꯛꯑꯣ ꯑꯂꯨꯀꯥꯔꯗꯣ ꯌꯣꯜꯂꯣ ꯐ꯭ꯔꯦꯡꯀꯣꯗꯣ ꯌꯣꯜꯂꯣ ꯑꯗꯨꯒ ꯕꯣꯗꯤ ꯂꯧꯔꯣ ꯇꯣ ꯀꯀꯥ ꯂꯧꯔꯣ
ꯑꯣ ꯅꯪ ꯆꯥꯔꯦ
ꯑꯦ ꯅꯪ ꯔꯣꯅꯦ
ꯍꯥꯏꯗ꯭ꯔ
ꯍꯣꯏꯗ ꯍꯣꯏꯗ ꯀꯥꯏꯗꯦ ꯀꯥꯏꯗꯦ ꯑꯗꯨꯗꯤ ꯁꯔꯤꯅꯥꯗꯣ ꯌꯣꯜꯂꯨꯅꯦ ꯀꯅꯥꯗꯦ
ꯑꯦ ꯀꯟꯕꯅꯤ ꯍꯦ ꯉꯀꯣ ꯃꯇꯝ ꯂꯥꯛꯀꯅꯤ
ꯑꯣ
ꯁꯨꯛ ꯎ ꯎꯗꯟꯅꯦ
ꯍꯣꯏ ꯐ ꯁꯗꯐ꯭ꯔꯦꯁ ꯌꯥꯝ ꯇꯧꯅꯨꯀꯣ ꯅꯪ ꯄꯩꯁꯥ ꯂꯩꯔꯣꯏꯕ ꯂꯦꯚꯦꯜꯁꯨ ꯑꯞꯒ꯭ꯔꯦꯗ ꯇꯧꯒꯅꯤ ꯅꯩꯔꯀꯣ ꯃꯤꯃꯁꯗꯤ ꯅꯩꯔꯀꯣ
ꯃꯣꯁꯀꯣꯅ
ꯎꯁꯤꯠꯇꯕ ꯍꯧꯖꯤꯛ ꯀꯩꯅꯣꯝ ꯂꯧꯔꯅꯤ ꯁꯦ ꯃꯟꯅꯗ ꯕꯤꯗꯥ ꯀꯦꯟꯁꯤꯜ ꯆꯀꯦ
ꯁꯤꯗꯒꯤꯁꯨ
ꯍ‌ꯣ ꯌꯥꯅꯤ ꯌꯔꯣꯏ ꯑꯗꯨꯗꯤ ꯀꯩ ꯂꯪꯊ‌ꯣꯛꯁꯤꯔ ꯁꯤ ꯂꯪꯊ‌ꯣꯛꯑꯅꯤ ꯅꯪ ꯀꯩ ꯁꯤꯅꯁꯤ ꯆꯠꯀꯦ ꯃꯔꯤ ꯁꯨꯍꯜꯂꯣ ꯇꯣ ꯀꯀꯥ ꯂꯧꯔꯝꯃꯦ ꯂꯤꯌꯥꯌꯥ ꯑꯅꯤ ꯂꯧꯗꯣ ꯅꯪ ꯄꯣꯏꯟ ꯀꯥꯔꯣꯏ ꯍ‌ꯦꯔꯣ ꯑꯦꯅꯤ ꯆꯞ ꯃꯥꯟꯅꯕ ꯊꯝꯕꯗꯣ ꯅꯪ ꯅꯪ ꯀꯅꯦ ꯚꯤꯁ ꯄꯣꯏꯟꯗꯣ ꯃꯇꯥꯏꯗ ꯚ‌ꯣꯛꯁ ꯅꯝꯕꯔ ꯂꯩꯗꯅ ꯑꯗꯣ ꯅꯥꯏ ꯏ ꯅꯥꯏ ꯅꯥꯏꯟ ꯅꯥꯏꯟ ꯅꯥꯏꯟ ꯅꯥꯏꯟ ꯑꯍꯨꯝ ꯑꯍꯨꯝ ꯁꯨꯔꯗꯤ ꯐꯥꯏꯚ ꯒꯣꯜ ꯍꯤꯔꯣ ꯏꯁꯇꯥꯔ ꯑꯍꯨꯝ ꯐꯪꯒꯅꯤꯕ ꯅꯠꯇ꯭ꯔꯒ ꯃꯤꯔꯔ ꯒꯤꯄꯥꯏꯁꯤꯔ ꯐꯣꯔ ꯋꯥꯔꯜ ꯍꯦꯔꯣꯁꯇ ꯑꯍꯨꯝ ꯏꯁꯇꯔ ꯑꯍꯨꯝ ꯐꯨꯜ ꯐꯨꯜ ꯐꯪꯒꯅꯤꯕ ꯑꯗꯣ ꯅꯪ ꯑꯞꯒ꯭ꯔꯦꯗ ꯇꯧꯗ꯭ꯔꯗꯤ ꯊꯦꯡꯒꯅꯤꯕ
ꯑꯣ
ꯑꯩꯁꯨ ꯅꯤꯌ‌ꯣꯕꯤꯁ ꯆꯠꯁꯤꯔꯥ ꯈꯪꯗ‌ꯦꯅ‌ꯦ ꯑ ꯍꯧꯖꯤꯛ ꯂꯤꯡ ꯐꯪꯕ ꯑꯗꯨꯒꯏ ꯅꯤꯌ‌ꯣꯕꯤꯁ ꯆꯠꯀ‌ꯦ ꯑꯩꯁꯨ
ꯒꯠꯇꯣ ꯒꯆꯥ ꯂꯧꯈ꯭ꯔꯦ ꯍꯧꯖꯤꯛ
ꯍꯥꯄꯣ ꯑꯗꯨꯗꯤ ꯐꯣꯔ ꯑꯣꯏꯔꯦ ꯁꯤꯛꯁ ꯁꯨꯍꯜꯂꯣ
ꯂꯤꯡꯒꯥ ꯐ꯭ꯔꯁꯥ
ꯂꯤꯡꯒ ꯂꯤꯡꯒ ꯐ꯭ꯔꯁꯥꯗꯤ ꯍꯧꯖꯤꯛ ꯐꯪꯉꯣꯏꯕꯀꯣ ꯐ꯭ꯔꯁꯥꯗꯤ ꯂꯦꯚꯦꯜ ꯑ‌ꯦꯠ ꯑꯗꯨꯋꯥꯏꯗ ꯐꯪꯒꯅꯤꯕ ꯅꯪ ꯗꯧ ꯐꯥꯔꯗꯤ ꯁꯕꯦꯟ ꯑꯗꯨꯋꯥꯏꯗ ꯐꯪꯒꯅꯤ ꯑꯗꯣ ꯍꯧꯖꯤꯛ ꯏꯁꯇꯥꯔ ꯑꯞꯒ꯭ꯔꯦꯗ ꯇꯧꯕꯗꯣ ꯀꯅꯥꯗꯅ ꯍꯣ ꯌꯥꯔꯦ ꯕ‍꯭ꯔ‌ꯣꯗꯤꯗ ꯑꯗꯨꯗꯤ ꯌꯨꯖꯣꯡ ꯊꯝꯃꯨꯀꯣ ꯀꯩꯅꯣꯝꯇ ꯂꯧꯊꯣꯛꯑꯣ ꯑꯃ ꯂꯦꯂꯤꯌꯥꯗ ꯂꯧꯊꯣꯛꯑꯣ ꯍꯣꯔꯦꯟ ꯐ‍꯭ꯔꯁꯥ ꯐꯪꯕ ꯀꯥꯟꯗ ꯍꯥꯞꯄꯣ
ꯑꯗꯨꯗꯤ ꯅꯪ ꯂꯦꯚꯦꯜ ꯀꯌꯥ ꯑꯣꯏꯔꯦ ꯐꯥꯏꯚꯇꯪ ꯂꯦꯚꯦꯜ ꯑꯞꯒ꯭ꯔꯦꯗ ꯇꯧꯋꯣ ꯂ‌ꯦꯂꯤꯌꯥꯒꯤ ꯂ‌ꯦꯕ‌ꯦꯜꯁꯨ ꯑꯩꯈꯣꯏ ꯇꯧꯕ ꯃꯇꯥꯏꯗ ꯂꯦꯕꯦꯜ ꯂꯩꯕꯗꯣ
ꯍꯣꯏ ꯍꯣꯏ ꯇꯧꯒꯦ ꯇꯧꯒꯦ
ꯑꯗꯨ ꯇꯧꯗ꯭ꯔꯗꯤ ꯅꯪ ꯍꯦꯔꯣ ꯊꯝꯐꯝ ꯂꯩꯔꯣꯏꯕ ꯑꯗꯣ ꯍꯦꯔꯣ ꯑꯐꯕꯁꯨ ꯐꯪꯔꯣꯏꯕ ꯅꯪ ꯂ‌ꯦꯕ‌ꯦꯜ ꯑꯕ ꯑꯕꯒ꯭ꯔꯦꯗ ꯇꯧꯗ꯭ꯔꯗꯤ ꯑꯩꯗꯤ ꯐ‍꯭ꯔꯁꯥ ꯐꯪꯉꯥꯔ‌ꯣꯏ
ꯏꯁ ꯑꯩꯗꯤ ꯁꯤꯛꯁ ꯐꯪꯈ꯭ꯔ‌ꯦ ꯅꯩꯔ‌ꯦ ꯑꯈ‌ꯣꯏꯗꯤ ꯐꯖꯟꯅ ꯅꯩꯔ‌ꯦ
ꯃꯤꯗꯤ ꯂꯤꯡꯒꯥ ꯐ꯭ꯔꯁ ꯂꯩꯩꯀ‌ꯣ
ꯑ ꯅꯩꯕꯅꯦ
ꯑꯗꯨꯃꯥꯏ ꯑꯞꯒ꯭ꯔꯦꯗ ꯇꯧꯋꯣ ꯑꯩꯗꯤ ꯑꯩꯒꯤ ꯀꯃꯥꯟꯗꯔꯒꯤ ꯄꯋꯥꯔꯅꯦꯕ ꯀꯩꯅꯣ ꯐꯪꯕꯗ ꯂꯦꯡ ꯐꯪꯕꯗꯣ
ꯀꯃꯟꯗꯔꯅ ꯄꯤꯔꯛꯄꯔꯥ
ꯍꯥꯥ
ꯀꯍꯟꯗꯔꯅ ꯄꯤꯔꯛꯄ꯭ꯔꯥ ꯂꯤꯡꯗꯨ
ꯍꯣꯏ ꯐꯤꯛꯁ ꯅꯠꯇꯦ ꯑꯇꯣꯞꯄ ꯑꯇꯣꯞꯄ ꯍꯦꯔꯣꯞ ꯄꯤꯔꯛꯄꯁꯨ ꯂꯩꯒꯅꯤ ꯑꯩꯗꯣ ꯂꯤꯡ ꯐꯪꯕ ꯑꯗꯨꯒꯤ ꯍꯧꯖꯤꯛ
ꯅꯪ ꯅꯪ ꯂꯦꯕꯦꯜ ꯁꯨꯕꯦꯟ ꯇꯧ ꯑꯩꯈꯣꯔꯦ ꯇꯧꯋ ꯑꯗꯨꯗꯤ ꯀꯌꯥ ꯑꯣꯏ ꯀꯩ ꯄꯤꯔꯛꯄ꯭ꯔꯥ ꯌꯦꯡꯉꯣ ꯀꯁꯨꯕꯅ ꯐ ꯕꯣꯜ ꯍꯦꯔꯣ ꯄꯤꯔꯛꯀꯅꯤꯕ ꯅꯪꯒꯤ
ꯑꯒꯔ ꯇꯧꯅꯌꯥ ꯊꯔꯇꯤ ꯣꯜꯅꯤꯍ
ꯑꯗꯣ ꯅꯪ ꯍꯧꯖꯤꯛ ꯄꯩꯁꯥ ꯀꯌꯥ ꯂꯩꯒꯦ
ꯂꯂꯕꯦꯟ
ꯏꯂꯦꯚꯦꯟ ꯔꯨꯄꯤꯤꯁ ꯍꯍꯣꯏꯏ ꯇꯝꯅꯣ ꯇꯝꯅꯣ ꯇꯧꯣ ꯀꯝꯄ꯭ꯌꯨꯇꯔ ꯑꯣꯟꯂꯅꯤ ꯅꯪ ꯁꯤꯗꯤ ꯂꯩꯗꯥꯅꯤ ꯌꯥꯔ
ꯑꯦꯝ ꯁꯔꯅꯤ ꯆ ꯆ ꯆ
ꯎꯝ ꯀꯔꯤꯃꯤꯔ ꯆꯥꯔꯦꯦ ꯏꯆ ꯅꯨꯄꯥꯁꯦꯕꯗꯪ ꯂꯩꯌꯦ
ꯏꯁ ꯑꯩ ꯆꯥꯔꯤꯅꯦ ꯁꯤꯗꯤ
ꯇꯨꯁꯟ ꯀꯣꯞꯁ ꯍꯥꯏꯈ꯭ꯔꯦ
ꯎ ꯑꯩꯁ ꯑꯩ ꯆꯥꯔꯅꯦꯦ ꯐꯖꯅ ꯁꯤꯗꯤ
ꯍꯣꯠꯅꯤ ꯅꯪ
ꯄꯩꯁꯥ ꯃꯥꯡꯍꯟꯒꯅꯨꯀꯣ ꯍꯧꯖꯤꯛ ꯄꯩꯁꯥ ꯃꯥꯡꯍꯟꯒꯅꯨ ꯄꯩꯁꯥ ꯃꯥꯡꯍꯟꯕ ꯌꯥꯗꯦ ꯍꯧꯖꯤꯛ ꯀꯩꯅꯣꯝ ꯑꯣꯏꯅꯦꯕ ꯕꯦꯠꯇꯤꯡ ꯇꯧꯧꯕꯅꯦꯕ ꯅꯥꯏꯟꯇꯤꯟ ꯅꯥꯏꯟꯇꯤꯟ ꯔꯨꯄꯤꯁ ꯂꯩꯌꯦꯦ ꯅꯪꯉꯀꯣ ꯑꯗꯨꯗꯤ ꯀꯩꯀꯥꯔ ꯂꯧꯒꯦ ꯅꯪ ꯉꯁꯥꯏꯒꯤꯗꯣ ꯆꯦꯟꯖ ꯇꯧꯕ ꯌꯥꯕꯅꯦ ꯀꯥꯔꯠꯇꯣ
ꯍꯣꯏꯅ
ꯥ ꯀꯥꯔꯠ ꯄꯤꯔꯛꯄꯗ ꯃꯈꯥꯗ ꯁꯧꯀꯥꯒꯤ ꯇꯥꯏꯞꯅ ꯂꯩꯕ꯭ꯔꯣ
ꯍꯣꯔꯦꯟ ꯄꯤ ꯍꯧꯖꯤꯛ ꯅꯠꯇꯦ ꯍꯣꯔꯦꯟ ꯍꯣꯔꯦꯟ ꯐꯪꯕ ꯀꯥꯟꯗ ꯍꯣꯔꯦꯟ ꯑꯃꯨꯛ ꯄꯤꯔꯛꯄ ꯀꯥꯟꯗ ꯍꯥꯏꯔꯀꯦ